ꯅꯪꯍꯧꯗꯕꯤꯅ‌ꯦꯕ ꯆꯥꯟꯁ ꯐꯪꯂꯤꯉꯩꯗ ꯆꯠ ꯆꯠꯇꯕ ꯍꯧꯒꯦ ꯁꯤꯅꯦꯕ
ꯍꯣꯏ
ꯑꯍꯨ
ꯅꯪꯅ ꯅꯪꯅ ꯇꯝꯕꯤꯕꯗꯒꯤ ꯑꯩꯁꯨ ꯍꯩꯔꯛꯑꯦ
ꯑꯦꯁ
ꯑꯗꯨ ꯅꯉꯣꯟꯗꯁꯨ ꯑꯦꯄ꯭ꯂꯥꯏ ꯇꯧꯋꯦ ꯑꯗꯨ ꯅꯪꯒꯤꯁꯨ ꯌꯥꯅꯕ ꯆꯠꯅꯤꯗ ꯀꯩꯝ ꯈꯜꯂꯨꯅꯣ
ꯀꯩꯗꯧꯏꯕ
ꯅꯪꯅ ꯇꯝꯕꯤꯕꯅꯦꯅ ꯍꯩꯔꯦꯕꯀꯣ
ꯎꯝ
ꯑꯗꯣ ꯅꯪꯒꯤ ꯌꯥꯅꯕꯁꯨ ꯇꯧꯕꯤꯅꯤꯗ
ꯆꯥꯔ ꯍꯣꯏ ꯏꯅꯔꯖꯤ ꯈꯔ ꯍꯥꯞꯄꯒ ꯑꯃꯨꯛꯀ ꯁꯤ ꯂꯣꯏꯔꯒ ꯏꯅꯔꯖꯤ ꯈꯔ ꯍꯥꯞꯄꯒ ꯑꯗꯨꯒ ꯑꯃꯨꯛꯀ ꯇꯧꯁꯦ
ꯅꯠꯇ꯭ꯔꯕꯨꯗꯤ ꯂꯣꯏꯒ꯭ꯔꯅꯤ ꯑꯏꯁ ꯑꯩꯅ ꯉꯥꯏꯈꯣ ꯀꯥꯏ ꯊꯥꯈꯤꯒꯦ ꯇꯧꯕꯅꯤ ꯅꯪꯍꯧꯗꯦ
ꯍꯣꯏ ꯍꯧꯖꯤꯛꯇꯤ ꯀꯩꯅꯣ ꯇꯧꯔꯁꯤꯀꯣ
ꯇꯝꯅꯕꯒꯥ ꯅꯪꯍꯧꯗꯦꯕ
ꯕꯨꯠꯀꯤ ꯃꯊꯧ ꯇꯥꯗ꯭ꯔꯦ ꯍꯧꯖꯤꯛ ꯇꯝꯅꯕ ꯅꯪꯍꯧꯗꯦ
ꯎꯝ ꯄꯨꯔꯥ ꯋꯥꯟ ꯇꯨ ꯊ꯭ꯔꯤ ꯐꯥꯅꯗꯨꯝ ꯍꯥꯏꯩꯌꯦꯅ ꯅꯝꯅꯤꯉꯥꯏꯒꯤ ꯇꯥꯏꯃꯤꯡꯒꯥ
ꯑꯥ ꯍꯥꯟꯅ ꯚꯩꯍꯥꯠ ꯇꯧꯊꯣꯛꯈ꯭ꯔꯕꯅꯤ
ꯑꯣ ꯑꯗꯨꯃꯥꯏ ꯑꯣꯏꯔꯝꯅꯤ ꯐꯩ ꯌꯥꯝ ꯐꯩ ꯍꯣꯠꯅꯕꯤꯌꯨ ꯉꯝꯅꯉꯥꯏ ꯉꯝꯅꯉꯥꯏꯒꯤ ꯑꯩ ꯁꯥꯎꯐꯝ ꯊꯣꯛꯇꯦ
ꯑꯥ ꯑꯥ
ꯅꯣꯠ ꯀꯅꯥ ꯅꯥꯕꯩꯔꯕ
ꯑꯩꯈꯣꯏ ꯏꯅꯥꯎꯄꯥ ꯊꯣꯛꯄ ꯑꯩꯒꯤ ꯀꯥꯖꯤꯟ ꯍꯥꯏꯇꯥꯔꯦꯀꯣ
ꯎꯝ
ꯃꯥꯗꯣ ꯂꯥꯏꯍꯧꯒꯨꯝꯕ ꯇꯧꯕ
ꯑꯥ ꯕꯕꯤꯅꯥꯗꯤ ꯄ꯭ꯔꯥꯏꯚꯦꯠ ꯑꯣꯏꯔꯝꯅꯤꯅ
ꯎꯝ
ꯃꯥꯅꯤꯕ ꯄꯩꯁꯥ ꯌꯥꯝ ꯆꯪꯉꯅꯤ
ꯎꯝ ꯆꯪꯉꯦ ꯏꯁꯤꯡ ꯊꯛꯄ ꯇꯥꯏꯞꯇꯥꯅꯤ ꯊꯛꯏꯁꯦ
ꯍꯥ
ꯏꯁꯤꯡ ꯊꯛꯄ ꯇꯥꯏꯞꯇꯥꯅꯦꯕ ꯊꯛꯏꯁꯦ ꯄꯩꯁꯥꯕꯨ
ꯑꯗꯨ ꯀꯔꯤ ꯂꯩꯅꯥꯗꯤ ꯍꯧꯖꯤꯛꯇꯤ ꯔꯤꯖꯜ ꯂꯥꯛꯇ꯭ꯔꯤꯕꯣ
ꯂꯥꯛꯑꯦ ꯀꯩꯅꯣ ꯑꯣꯏꯔꯕ ꯑꯥ ꯇꯥꯏꯄꯣꯏꯠꯇꯣ ꯄꯣꯖꯤꯇꯤꯕ ꯑꯣꯏꯕꯀꯣ
ꯑꯣ
ꯑꯗꯨꯒꯤ ꯎꯝ ꯁꯨꯝ ꯅꯨꯡꯉꯥꯏꯇꯦꯅ ꯎꯝ ꯃꯁꯥꯗꯤ ꯀꯩꯁꯨ ꯊꯤꯗꯣꯛꯄ ꯇꯧꯗꯦꯗꯥ ꯆꯥꯛꯀꯨꯝꯕ ꯐꯖꯅ ꯆꯥꯏ ꯍꯥꯂꯣ
ꯑꯩ ꯑꯩꯁꯨꯀꯣ
ꯊꯥꯕꯅꯦ ꯑꯗꯨꯝ
ꯍꯌꯦꯡ ꯇꯧ ꯌꯥꯅꯤ ꯎꯝ
ꯍꯤꯗꯥꯛ ꯀꯥꯞꯃꯟꯗꯥꯅꯅꯦ ꯑꯗꯨꯕꯨ ꯍꯤꯗꯥꯛ ꯀꯥꯞ ꯒꯨꯂꯤ ꯆꯥꯅꯉꯥꯏꯁꯨꯕꯨꯗꯤ ꯍꯤꯗꯥꯛ ꯀꯥꯞꯀꯦ ꯈꯜꯂꯦꯕ
ꯎꯝ
ꯍꯥꯥ
ꯒꯨꯔꯤ ꯆꯥꯕ ꯇꯟꯕ ꯀꯥꯡꯕꯨꯅꯤꯅ ꯅꯪꯖꯦ
ꯎꯝ ꯒꯨꯂꯤꯗꯣ ꯌꯥꯅꯨꯡꯗꯥ ꯄꯜꯂ ꯂꯩꯕ ꯅꯨꯡꯉꯥꯏꯇꯦꯗꯅ
ꯑꯗꯨꯃꯥꯏꯟ ꯇꯧꯕꯒꯤ ꯋꯥꯅꯤꯗꯥ
ꯑꯉꯥꯡꯅꯤꯗꯥ ꯆꯍꯤ ꯆꯠ ꯍꯂꯗꯤ ꯊꯌꯥ ꯑꯗꯨꯒꯤ ꯌꯦꯡꯉꯤꯉꯩꯁꯤꯗ ꯑꯗꯨꯝ ꯌꯦꯡꯊꯣꯛꯍꯧꯁꯤꯅ ꯇꯧꯕꯅꯦꯕ ꯌꯥꯝ ꯂꯨꯕ ꯑꯅꯥꯕꯗꯤ ꯅꯠꯇꯦꯗ
ꯑꯩ ꯃꯟꯅ ꯍꯦ ꯇꯪꯗꯦ ꯃꯥ
ꯀꯊꯣꯏꯕ
ꯅꯪ ꯁꯪꯂ ꯍꯥꯟꯗꯥꯏꯃ ꯍꯅ ꯃꯣꯟ ꯆꯪꯕꯣꯗꯝꯗ ꯃꯤ
ꯎꯝ
ꯍꯣꯏ ꯁꯥꯎꯃꯤꯌꯥ ꯀꯅꯥ
ꯅꯠꯇꯤꯍꯦ
ꯃꯔꯥꯏ ꯗꯎꯏ ꯌꯎ ꯈꯪꯉꯦꯅ ꯃꯅ ꯃ꯭ꯔꯦ
ꯀꯔꯤꯌꯦ
ꯪ ꯎꯁ ꯎꯁꯥ ꯇꯥꯎ ꯂꯩꯥꯏꯔ ꯈꯪꯅꯤ ꯀ ꯂꯩ ꯑꯅꯤꯅꯦ ꯄꯔꯦꯡꯗ ꯃꯤꯁꯤꯡꯁꯦ ꯍꯌꯦꯡꯁꯦ ꯆꯥꯅ ꯐꯠꯅ ꯍꯧꯕꯧꯕꯤꯁꯤꯗ ꯈꯔ ꯑꯃꯅꯤꯅꯤ ꯆꯥꯒ ꯂꯩꯕ ꯃꯤ ꯌꯥꯎꯔꯝꯒꯅꯤ ꯅꯅꯨꯡꯉꯅꯅꯨꯡ ꯆꯔꯅꯤꯅꯦ
ꯎ ꯑꯩꯁꯦ ꯆꯥꯛ ꯊꯣꯡꯅꯕ ꯔꯥꯏꯁ ꯀꯨꯀꯔꯗ ꯑꯝꯇ ꯊꯥꯡꯀꯠꯂꯒ
ꯎꯝ
ꯆꯥꯛ ꯆꯥꯔꯒ ꯅꯨꯡꯊꯤꯜꯒꯤ ꯁꯥꯔꯚꯤꯁ ꯑꯃꯨꯛꯀ ꯇꯧꯔꯒ
ꯑꯣꯝ
ꯇꯨꯝꯕ ꯆꯥꯕ ꯇꯧꯍꯟꯗꯅ ꯌꯥꯗꯕꯅꯤ ꯅꯣꯏꯕꯅ ꯁꯨꯡ ꯂꯣꯏ ꯅꯣꯏꯗꯦ
ꯑꯩꯗꯤ ꯅꯣꯏꯁꯤ ꯅꯨ ꯁꯣꯗ ꯋꯥꯔꯦꯀꯣ
ꯑꯩꯈꯣꯏꯅ ꯅꯣꯡꯒꯤꯁ ꯑꯥꯏꯌꯥꯗ ꯀꯃꯥꯏꯅꯗꯧꯅꯣ ꯈꯜꯂꯦ ꯅꯣꯡꯃ ꯅꯣꯡꯃꯒꯤ ꯇꯝꯁꯤꯜꯂꯦ
ꯀꯜꯂꯣꯒꯦꯔꯣ ꯅ ꯃꯟꯗꯅꯤ ꯌꯥꯗ
ꯌꯥꯔꯗꯤ ꯐꯒꯗꯧꯕ ꯀꯣ
ꯑꯣ
ꯌꯥꯗꯕꯒꯤ ꯋꯥꯅꯤ ꯆꯤꯡꯗ ꯍꯥꯏꯕ ꯀꯥꯟꯗꯗꯤ ꯌꯥꯝ ꯂꯥꯏꯕ
ꯑꯣꯝ
ꯇꯧꯕ ꯀꯥꯟꯗ ꯅꯪ ꯂꯨꯕ ꯍꯥꯏꯇꯥꯔꯦ
ꯅꯪ ꯋꯦꯠ ꯀꯌꯥꯃꯨꯛꯇꯤ ꯂꯩꯕꯦ ꯑꯥ ꯍꯣꯏꯀꯦ ꯌꯦꯅ
ꯐꯣꯔꯇꯤ ꯐꯥꯏꯚ
ꯍꯧꯆ ꯀ
ꯍꯥ
ꯃꯆꯅ ꯊꯤ ꯂꯩꯅ
ꯑ
ꯑꯣ ꯐꯣꯔꯇꯤ ꯐꯥꯏꯚ ꯀ ꯐꯣꯔꯇꯤ ꯐꯚ ꯑꯣꯏꯊ ꯍꯦꯜꯂꯝꯅꯤ
ꯎ
ꯎ ꯎ
ꯅꯨꯡꯊꯤꯤꯟꯒꯤ ꯆꯥꯛ ꯆꯥꯅꯕ ꯃꯇꯝꯗ ꯆꯥꯛ ꯊꯣꯡꯒꯗꯧꯔꯤ
ꯐꯣꯟꯣꯟ ꯆ ꯆꯞꯄꯦꯀꯣ
ꯍꯥꯎ ꯍ
ꯀꯣꯟ ꯆꯄꯜꯂꯛ ꯀꯅꯣ
ꯆꯠꯄ꯭ꯔꯥ ꯆꯠꯄꯤꯕ꯭ꯔꯥ
ꯌꯥꯔꯦ ꯌꯥꯅꯤ ꯅꯤꯡꯆꯦꯞꯄꯣ
ꯃꯔꯛ ꯃꯔꯛ ꯁꯨ ꯑꯥ
ꯊꯕꯛ ꯌꯥꯝ ꯀꯜꯂ ꯃꯥꯜꯂꯦ
ꯆ ꯄ ꯌꯥꯝ ꯐꯕꯅꯤ ꯑꯩꯈꯣꯏ ꯊꯕꯛ ꯐꯔꯗꯤ ꯌꯥꯝ ꯐꯕꯅꯦ ꯐꯠꯇ꯭ꯔꯗꯤ ꯇꯥꯕ ꯍ ꯇ ꯑꯗꯨꯅꯦ ꯀꯔꯤꯅꯣ ꯍꯟꯗꯛꯀꯤꯁꯤꯗꯤ ꯌꯥꯝ ꯀꯨꯏꯈ꯭ꯔꯦꯗ
ꯎꯝ ꯋꯥꯔꯤꯗꯨ ꯈꯤꯇꯪ ꯅꯨꯡꯉꯥꯏꯕ ꯌꯥꯎꯗꯕꯩꯅꯦ ꯈꯔ ꯅꯨꯡꯉꯥꯏꯍꯜꯂꯣ
ꯉꯥꯏꯈꯣ ꯑꯩ ꯊꯕꯛ ꯇꯧꯔꯤꯅꯦ ꯌꯥꯝ
ꯎꯝ
ꯄꯨꯡꯗꯣ ꯅꯠꯇ꯭ꯔꯗꯤ ꯊꯦꯡꯒ꯭ꯔ ꯇꯧꯕ
ꯀꯥꯏ ꯆꯠꯅꯤꯉꯥꯏ ꯂꯩꯒꯦ
ꯈꯥ ꯂꯩꯌꯦ
ꯎꯝ ꯃꯇꯝꯗ ꯆꯠ ꯄꯤꯅꯤꯅ
ꯍꯣꯏꯌꯦ ꯇꯥꯏꯝ ꯃꯦꯅꯦꯖꯃꯦꯟꯠ
ꯍꯥꯏ ꯇꯥꯏꯝꯁꯦ ꯌꯥꯝ ꯃꯊꯧ ꯃꯁꯛ ꯈꯪꯅ ꯁꯤꯖꯤꯟꯅꯕ ꯅꯨꯄꯤꯅꯦꯕ ꯅꯪꯁꯦ
ꯎꯝ ꯈꯔꯥ ꯈꯔ ꯈꯪꯂꯒ
ꯑꯩꯁꯦ ꯍꯣꯏ ꯑꯩꯁꯨ ꯅꯪ ꯑꯗꯨꯃꯥꯏꯅ ꯍꯥꯏꯕꯤꯕꯒꯤ ꯐꯔꯦ ꯑꯩꯁꯨ ꯆꯠꯅꯤꯡꯉꯅꯤ ꯈꯪꯗꯦꯗ ꯑꯩꯗꯤ ꯇꯨꯝꯅꯤꯡꯉꯛ ꯀ ꯑꯃꯨꯛ ꯐꯃꯨꯡ ꯂꯩꯕꯅꯦꯅ
ꯑꯩ ꯀꯟꯕꯤꯒꯦꯕꯀꯣ ꯅꯪꯒꯤꯗꯣ
ꯎꯝ
ꯑꯗꯨꯕꯨ ꯍꯣꯔꯦꯟ ꯆꯥꯛ ꯌꯦꯟꯁꯥꯡ ꯏꯅꯔꯖꯤ ꯀꯔꯤ ꯀꯔꯥꯡ ꯍꯥꯞꯄ ꯂꯣꯏꯔꯒ ꯀꯟꯕꯤꯈ꯭ꯔꯒꯦꯕ
ꯍꯣꯏꯅꯦ ꯍꯣꯢꯅꯦ
ꯋꯥꯔꯧꯕ ꯌꯥꯗꯦ
ꯋꯥꯔꯧꯖꯗꯦ ꯋꯥꯔꯧꯐꯝꯁꯨ ꯊꯣꯛꯇꯦ
ꯅꯠꯇꯗꯨꯗꯗꯤ ꯑꯩ ꯆꯔꯥ ꯍꯦꯟꯕ ꯇꯥꯔꯦꯕ
ꯎꯝ ꯑꯩꯩꯁꯨ ꯆꯥꯛꯆꯥꯗ꯭ꯔꯤꯌꯦ
ꯍꯣꯏ ꯅꯪꯕꯨꯗꯤ ꯂꯣꯏꯔꯝꯃꯅꯤꯅ
ꯎꯝ ꯑꯩꯈꯣꯏꯗꯤ ꯁꯤꯗ ꯊꯣꯛꯑꯒ ꯍꯣꯇꯦꯜꯗ ꯆꯥꯗꯣꯏꯅꯤ
ꯑꯗꯨꯅꯤ ꯃꯤꯅ ꯊꯣꯡꯈ꯭ꯔꯕꯅꯦꯕ ꯑꯩꯒꯤꯅ ꯑꯃꯨꯛ ꯀ ꯑꯩꯅ ꯊꯣꯡꯉꯒ ꯆꯥꯗꯣꯏꯅꯦꯕ ꯗꯨꯒꯤꯅꯤꯗ
ꯎꯝ
ꯑꯩꯁꯨ ꯑ ꯑꯣꯏꯅ ꯊꯣꯡꯉꯣꯏꯗ꯭ꯔꯗꯤ ꯇꯞꯅ ꯊꯣꯡꯕ ꯌꯥꯅꯤ
ꯅꯪꯅ ꯀꯩ ꯢꯟꯖꯥꯡꯅꯣ ꯊꯣꯡꯗꯣꯏꯁꯦ
ꯑꯩ ꯃꯁꯛ ꯃꯃꯤꯡ ꯈꯪꯗꯤꯌꯦ
ꯑꯗꯨ
ꯆꯤꯡꯒꯤ ꯃꯅꯥ ꯈꯔ ꯁꯥꯏꯕꯗ ꯂꯤꯔꯗꯤ ꯁꯥꯏꯕꯗ ꯌꯥꯝ ꯋꯥꯕ
ꯎꯝ
ꯑꯗꯨꯒ ꯅꯧꯔꯗꯤ ꯁꯥꯏꯕ ꯋꯥꯗꯕ
ꯎꯝ
ꯀꯔꯝ ꯍꯥꯏꯅ ꯍꯥꯏꯕꯅ‌ꯣ ꯈꯪꯗꯦ ꯑꯗꯨꯒꯤꯅ‌ꯦ ꯃꯩꯇꯩꯗ ꯂꯩꯗꯤ ꯂꯩꯔꯝꯅꯤ ꯑꯩꯅ ꯈꯪꯗꯕꯩꯅꯤ
ꯑ ꯂꯩꯗꯤ ꯂꯩꯔꯝꯅꯤ ꯃꯃꯤꯡ ꯑꯃꯗꯤ ꯂꯩꯐꯝꯗꯤ ꯊꯣꯛꯑꯦ
ꯎꯝ ꯑꯗ‌ꯣ ꯇꯝꯄꯥꯛꯇꯁꯨ ꯌꯣꯜꯂꯦꯕ ꯀꯣ ꯃꯅꯥꯗꯣ
ꯎꯝ
ꯌꯥꯝ ꯍꯥꯎꯕ ꯃꯅꯥꯅꯦꯕ
ꯑꯣ ꯑꯩ ꯍꯪꯉꯛꯈꯤꯒꯦ
ꯍꯥꯥ
ꯍꯪꯉꯛꯈꯤꯒꯦ ꯑꯗꯨꯗꯤ
ꯑꯩꯅ ꯍꯣꯔꯦꯟ ꯐꯣꯇꯣꯔ ꯀꯔꯤꯔ ꯊꯥꯔꯛꯀꯦ